ꯍꯜꯂꯣ
ꯍꯂ‌ꯣ ꯎꯝ ꯇꯥꯏ ꯇꯥꯏ
ꯇꯥꯔꯕ‌ꯣ
ꯎꯝ
ꯍꯣꯔꯦꯟ ꯕꯖꯥꯔꯗꯒꯤ ꯀꯔꯤ ꯀꯔꯤ ꯂꯩꯖ‌ꯦ ꯍꯥꯏꯅꯣ
ꯈꯪꯗꯦ ꯑꯉꯥꯡ ꯈꯣꯡꯎꯞ ꯑꯅꯤꯗꯤ ꯂꯩ ꯌꯅꯤ ꯑꯩꯒꯤ ꯈꯣꯡꯒꯥꯎ ꯑꯃ ꯑꯅꯤꯃꯒ
ꯑꯅꯤ ꯑꯩꯖꯨ ꯁꯦꯀꯦꯟ ꯍꯦꯟꯗꯒꯤ ꯈꯪꯒꯥꯎ ꯂꯩꯅꯤꯡꯉꯤ
ꯎꯝ ꯑꯗꯣ ꯁꯦꯀꯦꯟꯗꯗꯤ ꯀꯨꯡꯀꯥ ꯂꯧꯔꯛꯇꯣꯏꯅꯦ ꯀꯨꯡꯀꯥ
ꯈꯣꯉꯨꯞ
ꯆꯥꯅꯤ ꯍꯥꯏꯗ ꯆꯥꯗꯣꯏꯔꯣ ꯎꯝ
ꯆꯥꯖꯦꯕꯨꯗꯤ ꯍꯥꯏꯅꯔꯤ ꯑꯗꯣ ꯑꯃꯨꯛ ꯌꯣꯝꯃꯒ ꯄꯨꯣꯔꯛꯄꯒꯤ ꯋꯥꯔꯤꯁꯨ ꯑꯃꯨꯛ ꯍꯥꯏꯅꯔꯤ ꯁꯣꯠ ꯇꯧꯔꯝꯃꯤ ꯍꯦꯛꯇ ꯁꯣꯠꯂꯒ ꯀꯥꯏ ꯅꯣꯏꯒꯤ ꯀꯩꯅꯣ ꯀꯗꯣꯝꯗꯅꯣ ꯍꯥꯏꯔ ꯆꯪꯒ꯭ꯔ ꯂ‌ꯣꯏꯔꯦ꯫ ꯀꯣꯟ ꯐꯦꯡꯕꯝ ꯀꯗꯣꯝꯗꯅꯣ ꯍꯥꯏꯔꯒ ꯍꯣꯏ ꯑꯗꯣ ꯅꯪꯒꯤ ꯅꯪꯒꯤ ꯁꯟꯁꯀ꯭ꯔꯤꯟꯒ ꯀꯩ ꯑꯃꯅ ꯁꯤꯔꯝꯒ ꯃꯣꯏꯆꯇꯨꯔꯥꯏꯖꯔ ꯃꯣꯏꯆꯇꯨꯔꯥꯏꯖꯔꯗꯤ ꯅꯪ ꯂꯩꯔꯔꯣꯏꯗ꯭ꯔꯣ ꯑꯁꯦꯡꯕ
ꯃꯣꯏꯁꯇꯨꯔꯥꯏꯖꯔ ꯂꯩꯔꯤꯕꯀꯣ ꯁꯦꯔꯝꯗꯨꯒꯅꯦ ꯁꯟꯁꯀ꯭ꯔꯤꯟꯗꯨꯒ ꯍꯥꯏꯅ ꯂꯧꯒ‌‌ꯦ ꯌꯥ ꯁꯦꯔꯝꯗꯣ
ꯇꯣꯅꯔ ꯇꯣꯅꯥ ꯄꯦꯠꯇꯨꯗꯤ
ꯇꯣꯅꯄꯦꯠꯇꯨꯒ ꯇꯣꯅꯔꯄꯦꯠꯇꯨ ꯂꯣꯏꯔꯦ
ꯅꯪꯒꯤ ꯇꯣꯅꯔꯗꯣ ꯑꯗꯨꯗꯣ ꯂꯧꯔꯔꯣꯏ ꯍꯥꯏꯔꯕ ꯑꯃꯗꯣ
ꯎꯝ ꯇ‌ꯣꯅꯗ‌‌ꯣ ꯀꯩꯅꯣꯗ ꯄ꯭ꯂꯪ ꯄ꯭ꯂꯝꯒꯤꯗꯨꯗꯤ ꯂꯧꯅꯤꯡꯗ꯭ꯔꯦ ꯑꯗꯨꯗꯣ ꯌꯣꯟꯊꯣꯛꯈ꯭ꯔꯣꯕ
ꯑꯗꯨꯗ‌ꯣ ꯆꯍꯨꯝꯅꯦꯕ ꯑꯗꯣ ꯑꯩꯅ ꯍꯟꯗꯛ ꯑꯃ ꯀꯩꯅꯣ ꯇꯧꯗꯣꯏꯗꯨꯗꯤ ꯂꯨꯄꯥ ꯆꯃꯥꯄꯟꯅꯦꯕ ꯑꯂ ꯆꯃꯥꯄꯟ ꯆꯃꯥꯄꯟ ꯅꯤꯅ ꯑꯗꯨꯗꯤ ꯀꯌꯥ ꯇꯥꯔꯦ ꯑꯗꯨꯗꯨꯒ ꯄꯥꯁꯜꯂꯣ ꯂꯤꯁꯤꯡ ꯑꯃ ꯆꯅꯤꯄꯥꯥꯟꯗꯨꯗ ꯆꯃꯥꯄꯟ ꯑꯃꯨꯛ ꯍꯥꯞꯆꯤꯜꯂꯗꯤ ꯀꯌꯥ ꯇꯥꯔꯦ ꯂꯤꯁꯤꯡ ꯑꯅꯤꯒ ꯆꯥꯇ꯭ꯔꯦꯠ
ꯃꯥꯏ ꯄ‌‌ꯦꯝ ꯃ ꯌꯥꯝ ꯌꯥꯃꯤꯅ‌‌ꯦ
ꯌꯥꯝꯃꯜꯂꯦ ꯑꯗꯣ ꯅꯪ ꯐꯪꯗꯣꯔꯖꯤꯗꯤ ꯅꯪ ꯇꯥꯟꯗꯣꯔꯆꯤꯅꯤ
ꯌꯥꯝ ꯍꯥꯞꯅꯤꯡꯉꯥꯏ ꯂꯩꯇꯦꯕ
ꯑꯥ
ꯎꯝ
ꯑꯗꯣ ꯅꯪ ꯉꯧꯅꯕ ꯀꯞ ꯀꯥꯞ ꯀꯥꯞꯄꯗꯨꯅ ꯀꯔꯝ ꯀꯥꯟꯗꯩ ꯍꯧꯗꯣꯏꯕ
ꯑꯗꯨ ꯌꯦꯡꯕ ꯆꯠꯂꯨꯔꯁꯦ
ꯀꯩꯗꯧꯉꯩ
ꯍꯌꯦꯡ ꯍꯪꯆꯤꯠꯁꯤꯗꯩ ꯑꯗꯨꯝ ꯆꯠꯀꯗꯝꯅꯤ
ꯅꯪꯁꯦ ꯂꯩꯇ꯭ꯔꯁꯨ ꯑꯗꯨꯝ ꯆꯠꯇꯣꯏꯔꯕ ꯅꯠꯇ꯭ꯔꯒꯅ ꯄꯨꯗꯣꯏꯔꯕ
ꯄꯨꯗꯣꯏꯅꯦ ꯍꯥꯟꯅ ꯍꯪꯉꯒ ꯄꯨꯗꯣꯏꯅꯦ ꯍꯥꯟꯅ ꯆꯠꯂꯨꯔꯒ ꯍꯪꯉꯨꯔꯅꯤꯕ ꯑꯗꯨꯒ ꯄꯨꯗꯨꯅꯦꯕ
ꯂꯤꯁꯤꯡ ꯅꯪꯅꯥ ꯂꯤꯁꯤꯡ ꯇꯔꯥꯗꯪ ꯄꯨꯒꯦ ꯍꯥꯏꯗꯣ ꯂꯤꯁꯤꯡ ꯇꯔꯥꯅ ꯀꯣꯟꯁꯨ ꯀꯣꯟꯅꯔꯣꯏ ꯀꯃꯥꯏ ꯇꯧꯗꯣꯏꯕ ꯑꯗꯨꯗꯤ
ꯍꯥꯟꯅ ꯌꯦꯡ ꯇꯥꯔꯦꯗꯅ ꯀꯣꯟꯅꯗ꯭ꯔꯒ ꯑꯃꯨꯛ ꯑꯇꯣꯞꯄꯗꯩ ꯑꯃꯨꯛ ꯄꯨꯔ ꯂꯣꯢꯔꯦ
ꯅꯪ ꯌꯥꯝ ꯆꯪꯁꯤꯜꯂꯛꯀꯅꯨꯗ ꯑꯗꯨꯗꯤ ꯑꯩꯁꯨ ꯌꯦꯡꯅꯤꯡꯉꯦꯕ ꯑꯗꯨꯗꯣ
ꯅꯪꯗꯣ ꯌꯦꯡꯕꯗ ꯄꯨꯟꯅ ꯌꯦꯡꯉꯨꯔꯁꯦ
ꯗꯨ ꯃꯣꯏ ꯀꯣꯔꯤꯌꯥꯒꯤ ꯂꯩ ꯍꯥꯏꯕꯗꯣ ꯑꯗꯨ ꯗꯨꯅ ꯀꯃꯥꯏꯅ ꯇꯧꯕꯅꯣ ꯀꯣꯔꯤꯌꯥꯒꯤꯗꯣ ꯑꯣꯏꯅ ꯀꯥꯞꯄꯅ ꯐꯠꯗꯣꯏꯔ ꯀꯣꯔꯤꯌꯥꯒꯤꯗꯨꯗꯤ ꯇꯥꯡꯉꯦ ꯍꯥꯏꯕ ꯂꯤꯁꯤꯡ ꯅꯤꯄꯥꯟ ꯅꯤꯄꯥꯟꯅꯦ ꯍꯥꯏꯕꯔ꯭ꯥ ꯀꯩꯅꯣꯝꯕꯨ- ꯍꯥꯏꯅꯒꯨꯝ ꯇꯧꯋꯤꯅꯦ
ꯆꯠꯂꯒ ꯍꯪꯉꯁꯤ ꯍꯪꯉ ꯈꯪꯅꯤ ꯍꯪꯗꯗꯤ ꯈꯪꯉꯣꯏ
ꯎꯝ ꯗꯣꯏꯅꯤ ꯑꯗꯨꯁꯨ ꯍꯪꯗꯗꯤ ꯀꯩꯁꯨ ꯈꯪꯉꯣꯏꯕ
ꯎꯝ ꯃꯤꯅ ꯍꯥꯏꯔꯛꯄ ꯈꯛꯇꯪ ꯇꯥ ꯂꯩ ꯌꯥꯄꯣꯟꯇꯦ
ꯑꯗꯨ ꯍꯣꯏ ꯗꯨꯗꯤ ꯍꯪꯉꯨꯔꯁꯤ ꯑ-
ꯍꯥꯟꯅꯒꯤ ꯑꯃ ꯀꯛꯑꯣꯅ ꯍꯥꯏꯅꯕꯗꯨꯒ ꯉꯔꯥꯡꯒꯤꯗꯨꯒ ꯀꯔꯝꯕꯅ ꯍꯦꯟꯅ ꯀꯩꯅꯣ ꯇꯣꯔꯤꯅꯣ
ꯍꯥꯟꯅꯒꯤꯗꯨꯅ ꯄꯦꯞꯇꯥꯢꯗ ꯈꯛꯇꯅꯦꯕ ꯄꯦꯞꯄꯥꯏꯗꯨꯗꯤ ꯑꯃ ꯈꯨꯨꯏꯗꯅꯕ ꯃꯥꯏꯗꯣ ꯑꯃ ꯅꯪ ꯈꯨꯏ ꯅꯪꯉꯣꯟꯗ ꯀꯥꯟꯕꯨꯗꯤ ꯀꯥꯟꯅꯅꯤꯕ ꯑꯗꯨꯇꯥꯔꯖꯨ ꯑꯗꯨ ꯃꯇꯝ ꯌꯥꯝ ꯆꯪꯅꯤꯕ ꯃꯣꯏ ꯃꯥꯗꯤ ꯑꯦꯝ ꯄꯤꯌꯨꯜ ꯑꯣꯏꯅ ꯂꯥꯛꯄꯅꯦꯕ ꯑꯦꯝ ꯄꯤꯌꯜ ꯍꯥꯏꯁꯤꯅ ꯑꯃꯨꯛ ꯀꯩꯅꯣ ꯇꯧꯕꯅꯦꯕ ꯎꯝ ꯁꯤꯔꯝꯗꯒꯤꯗꯤ ꯑꯃꯨꯛ ꯈꯔ ꯃꯌꯥꯛꯇꯣ ꯍꯟꯊꯕ ꯑꯣꯏꯗꯣꯏꯅꯦꯕ ꯑꯗꯨ ꯁꯤꯔꯝꯁꯤꯗ ꯅ ꯑꯃꯨꯛ ꯃꯣꯏ ꯃꯌꯥꯛ ꯀꯟꯕ ꯉꯥꯛꯇꯅꯦꯕ ꯃꯌꯥꯛ ꯀꯟꯕ ꯉꯥꯛꯇ ꯑꯣꯏꯕꯅꯤꯅ ꯑ- ꯍꯥꯏꯗꯤ ꯄꯥꯟꯕꯀꯥꯟꯗ ꯅꯪꯉꯣꯟꯗ ꯍꯦꯟꯅ ꯊꯨꯅ ꯄꯥꯟꯕꯗꯨꯁꯨ ꯁꯤꯔꯝꯅꯗꯤ ꯍꯦꯟꯅꯤꯕꯥ
ꯎꯝ
ꯑꯗꯣ ꯑꯃꯗꯨꯅ ꯍꯟꯗ꯭ꯔꯦꯗ ꯑꯦꯝꯃꯦꯜ ꯈꯛꯇꯪ ꯑꯣꯏꯕ ꯑꯃꯗꯨꯅ ꯐꯤꯞꯇꯤ ꯑꯦꯝꯃꯦꯜ ꯈꯛꯇꯪ ꯑꯣꯏꯕꯅꯤꯗꯅꯥ
ꯑꯩꯅꯗꯤ ꯀꯝꯄꯣꯁ ꯌꯥꯝꯕꯗꯣ ꯀꯝꯕꯅ ꯍꯦꯟꯒꯦ ꯁꯤꯅꯤ
ꯑꯃꯗꯨꯅ ꯄꯦꯞꯇꯥꯏꯠ ꯑꯝ ꯄꯦꯞꯇꯥꯏꯠ ꯈꯛꯇꯅꯦ ꯑꯇꯩꯗꯨꯅ ꯑꯃꯗꯨꯗꯤ ꯅꯥꯌꯥꯁꯤꯅꯦꯃꯥꯏꯠꯅꯦ ꯀꯔꯤ ꯀꯔꯤꯅꯣ ꯈꯔ ꯌꯥꯎꯕꯅꯦꯕ ꯁꯤꯅ ꯃꯥꯏꯠꯇꯣ ꯑꯗꯨꯗꯨꯁꯨ ꯐꯥꯏꯟ ꯂꯥꯏꯟ ꯀꯩꯀꯥ ꯐꯕꯅꯦꯕꯀꯣ ꯑꯗꯣ ꯑꯩꯗꯤ ꯅꯪꯉꯣꯟꯗꯗꯤ ꯚꯤꯇꯥꯃꯤꯟ ꯁꯤ ꯆꯥꯟꯅꯗꯧ ꯃꯥꯜꯂꯦꯕ
ꯎꯝ ꯌꯥꯔꯦ ꯎꯝ ꯀꯩꯅꯣꯗꯣ ꯍꯥꯟꯅ ꯇꯩꯒꯤꯒꯦ ꯑꯗꯨꯒ ꯑꯃꯨꯛ ꯚꯤꯇꯥꯃꯤꯟ ꯁꯤꯗꯣ ꯑꯃꯨꯛ ꯌꯦꯡꯁꯤ
ꯍꯣꯏ ꯗꯨꯗꯤ ꯑꯃ ꯇꯣꯅꯔ ꯇꯣꯅꯔ ꯄꯦꯠꯇꯨꯅ ꯑꯃ ꯃꯥꯏꯗꯣ ꯏꯪꯊꯅꯅꯤꯡꯉꯥꯏ ꯀꯩꯀꯥ ꯀꯥꯝ ꯑꯣꯏꯅꯕꯅꯦꯕ
ꯎꯝ ꯑꯗꯨꯗꯨꯃꯒꯥ ꯂꯧꯔꯁꯦ
ꯎꯝ
ꯑꯅꯤꯗꯣ ꯑꯗꯨꯒ ꯑꯗꯨꯅ ꯀꯔꯤ ꯁꯟꯁꯀ꯭ꯔꯤꯟ ꯁꯟꯁꯀ꯭ꯔꯤꯟꯗꯨꯗꯤ ꯂꯧꯗ ꯌꯥꯔꯣꯢ
ꯎꯝ
ꯁꯟꯁꯀ꯭ꯔꯤꯟꯗꯨ
ꯁꯟꯁꯀ꯭ꯔꯤꯟꯅꯦ ꯑꯍꯨꯝꯗꯣ
ꯎꯝ
ꯆꯠꯇꯦꯍꯦ
ꯍꯥꯎꯗꯤꯤ ꯑꯍꯨꯝꯗꯣ ꯍꯥꯟꯅ ꯂꯧꯔꯁꯤ ꯑꯗꯨꯒ ꯍꯣꯔꯦꯟꯗꯨꯅ ꯆꯥꯊꯣꯛꯎꯔꯁꯤ
ꯆꯠꯄꯗꯨꯣ ꯄꯨꯡ ꯀꯌꯥꯅꯣ ꯄꯨꯡ ꯑꯃ ꯑꯗꯨꯗꯥꯋꯥꯏ ꯆꯠꯁꯦꯅ ꯍꯥꯏꯅꯔꯤꯕ
ꯃꯤ ꯀꯌꯥꯅ ꯆ ꯇꯨꯖ
ꯑꯩꯈꯣꯏ ꯑꯧꯍꯨꯝ ꯑꯅꯤꯗꯨꯗꯤ ꯌꯥꯎꯅꯤꯡꯗꯦꯅ ꯍꯥꯏ ꯑꯩꯅ ꯈꯜꯂꯤꯖꯦ ꯑꯗꯨ ꯆꯠꯊꯣꯛꯎꯔ ꯒ ꯍꯜꯂꯛꯑꯒ ꯎꯝ ꯃꯥꯕꯨꯗꯤ ꯋꯥꯏꯔꯛꯀꯦꯅ ꯍꯥꯏꯌꯦꯕ
ꯎꯝ-
ꯋꯥꯏꯖꯔꯛꯑꯖꯅꯤꯕ ꯑꯗꯣ ꯑꯩꯅ ꯈꯜꯂꯤꯁꯤꯅꯥ ꯑꯗꯨꯗꯣ ꯕꯖꯥꯔ ꯆꯠꯂꯨꯔꯒ ꯍꯜꯂꯛꯑꯒ ꯋꯥꯋꯥꯛꯀꯤꯡ ꯆꯠꯄ ꯅꯪꯅꯤꯗꯅ
ꯑꯅꯤ
ꯎ ꯁꯨꯝ ꯆꯦꯡꯉꯒ ꯂꯦꯞꯄꯗꯣ ꯅꯨꯡꯉꯥꯏꯇꯦꯕ
ꯎꯝ ꯅꯪꯅꯤ-ꯅꯪꯅꯤ꯫
ꯑꯩꯡ ꯆꯠꯂꯨꯔꯒ ꯆꯠꯂꯨꯔꯒ ꯑꯩ ꯕꯖꯥꯔ ꯆꯠꯂꯨꯔꯒ ꯍꯜꯂꯛꯑꯒ ꯉꯍꯥꯛ ꯄꯣꯠꯊꯥꯔꯒ ꯋꯥꯛꯀꯤꯡ ꯆꯠꯄꯗꯣ ꯑꯗꯨꯗꯣ ꯄꯥꯝꯕ
ꯎꯝ
ꯑꯗꯨꯅ ꯄꯨꯡ ꯑꯗꯨꯝ ꯊꯦꯡꯖꯤꯜꯂꯛ ꯃꯄꯥꯟ ꯆꯠꯄꯗꯨꯗꯤ ꯋꯥꯛꯀꯤꯡ ꯆꯠꯄꯗꯨꯣ ꯅꯪꯉꯣꯏꯕ ꯄꯨꯡ ꯑꯃ ꯑꯗꯨꯋꯥꯏꯗ ꯆꯠꯂꯒ ꯃꯔꯤ ꯑꯗꯨꯋꯥꯏꯗ ꯍꯜꯂꯛꯄ ꯌꯥꯏꯗꯅ
ꯌꯥꯏ
ꯑꯗꯨꯅꯤ ꯋꯥꯔꯤ ꯍꯥꯏꯁꯦ꯫
ꯑꯗꯨ ꯄꯨꯡ ꯕꯥꯔꯣꯒ ꯃꯤꯅꯤꯠ ꯅꯤꯄꯜ ꯆꯠꯂꯦ
ꯔꯣꯒ
ꯎꯝꯝ
ꯄꯨꯡ ꯑꯃ-ꯇꯪ ꯉꯥꯏꯔꯦ ꯑꯗꯣ ꯍꯧꯖꯤꯛꯇꯩ ꯑꯗꯨꯝ ꯂꯣꯏꯁꯟꯕꯕꯨꯗꯤ ꯍꯧꯕ ꯌꯥꯔꯝꯅꯤꯗꯥ
ꯎꯝ ꯉꯥꯏꯍꯥꯛꯇꯪꯅꯦ ꯂꯣꯏꯁꯟꯁꯦ ꯌꯥꯝ ꯁꯥꯏ ꯇꯥꯜꯂꯛꯅꯤ ꯍꯧꯖꯤꯛ
ꯃꯥꯅꯦ ꯎꯝ
ꯃꯤꯅ ꯀꯣꯏꯕ ꯄꯛꯆꯠꯇ ꯆꯠꯅꯤ ꯑꯩꯈꯣꯏꯗꯤ ꯆꯠꯂꯣꯏꯗ꯭ꯔꯣ
ꯈꯪꯗꯦꯕ ꯃꯥꯗꯤ ꯃꯣꯏꯔꯥꯡꯗ ꯀꯩꯅꯣ ꯁꯥꯔꯕ ꯈꯪꯗꯦ ꯃꯌꯨꯝ ꯑꯃ ꯁꯥꯕꯤꯔꯁꯤꯔ ꯈꯪꯗꯦ ꯄꯖꯥꯗ ꯆꯠꯂꯤꯃꯤ ꯃꯣꯏꯔꯥꯡꯁꯤꯕꯨ ꯃꯣꯏ ꯍꯦꯅ ꯈꯥ ꯂꯩꯕꯗꯣ ꯉꯉꯥꯏꯈ꯭ꯔꯦ
ꯎꯝ ꯈꯣꯏꯅ ꯆꯠꯄ ꯐꯪꯗꯦ
ꯑꯗꯨꯅꯦ ꯃꯣꯏꯅ ꯀꯩꯅꯣꯒꯤꯅ ꯈꯔ ꯀꯩꯅꯣꯗ ꯂꯩꯕꯗꯧꯅ ꯕꯤꯖꯥ ꯌꯥꯎꯗꯖꯨ ꯆꯠꯄ ꯌꯥꯔꯣꯏꯌꯦ ꯃꯥꯗꯤ ꯑꯗꯣ ꯃꯣꯏ ꯃꯣꯏꯔꯥꯡ ꯆꯠꯄꯖꯤꯕꯨ ꯐꯅꯦꯛꯀ ꯐꯤꯒ ꯏꯟꯗ꯭ꯔꯗꯤ ꯐꯥꯅꯤꯒꯥꯏ ꯍꯥꯏꯕ꯭ꯔꯕꯥ
ꯐꯣꯇꯣ ꯁꯣꯠ ꯇꯧꯕꯩꯅꯤꯗꯅ ꯐꯖꯕꯤ ꯁꯥꯟꯅꯕ꯫
ꯎꯝ-
ꯀꯦꯍꯪ ꯆꯥꯔꯒꯦ?
ꯍ ꯆꯥꯡ ꯎꯇꯤ ꯆꯥꯔꯛ ꯈꯪꯗꯤꯦ
ꯎꯝ ꯈꯣꯏꯗꯤ ꯏꯔꯣꯟꯕꯒ ꯀꯥꯡꯒꯧꯒ
ꯍꯥꯎꯔꯝ-ꯅꯤ ꯗꯨꯗꯤ ꯀꯥꯡꯒꯧꯗꯨꯗꯤ ꯉꯔꯥꯡꯒꯤ ꯅꯠꯇ꯭ꯔꯣ?
ꯎꯝ ꯃꯥꯅꯦ ꯑꯗꯨꯏꯁꯨ ꯑꯗꯨꯝ ꯍꯥꯎꯔꯑꯦ ꯉꯔꯥꯡꯁꯨ ꯆꯥꯒꯤꯃꯤꯅꯥ ꯑ
ꯍꯣꯏ
ꯎꯝ ꯍꯣꯔꯦꯟ ꯕꯣꯟ ꯌꯦꯡꯒꯗ꯭ꯔꯣ
ꯑꯧ ꯍꯣꯔꯦꯟ ꯐ꯭ꯔꯥꯟꯁ ꯂꯩ ꯍꯥꯏꯕꯅꯦ ꯅꯠꯇꯦ ꯐ꯭ꯔꯥꯟꯁꯂꯣ ꯀꯩꯅꯣ ꯉꯁꯤ ꯂꯩꯒꯤꯕꯗꯨꯕꯣ? ꯍꯣꯔꯦꯟꯂꯣꯅꯦ ꯉꯔꯥꯡ ꯅꯠꯇ꯭ꯔꯣ ꯄꯕꯦꯔꯥꯒꯋꯦꯒ ꯐ꯭ꯔꯥꯟꯁꯀ ꯂꯩꯌꯦꯅ ꯍꯥꯏꯈꯤꯕꯗꯣ ꯐ꯭ꯔꯥꯟꯁꯅ ꯀꯥꯒꯒꯨꯝ ꯇꯧꯗꯥꯏꯅꯦ ꯑꯃ ꯆꯜꯂꯒ ꯐ꯭ꯔꯥꯟꯁꯀꯤ ꯀ꯭ꯋꯥꯇꯔ ꯐꯥꯏꯅꯦꯜ ꯆꯪꯈ꯭ꯔꯕꯅꯦ ꯍꯣꯔꯦꯟ ꯍꯌꯦꯡꯅꯦ ꯃꯦꯁꯤ ꯍꯣꯏꯗꯤ
ꯍꯌꯦꯡꯉ ꯌꯦꯡꯁꯤꯔꯛꯑꯣ
ꯎꯝ-
ꯄꯨꯡ ꯀꯌꯥꯅꯤ ꯍꯥꯏꯒꯦ
ꯃꯤꯁꯤ ꯍꯟꯗꯛꯇꯤ ꯈꯔ ꯉꯜꯂꯦ ꯍꯥꯏꯕꯅꯤ ꯄꯨꯡ ꯃꯥꯄꯟ ꯍꯥꯏꯕ꯭ꯔꯥ ꯀꯩꯅꯣꯝ ꯑꯣꯏ ꯍꯥꯏꯕꯅꯦ ꯑꯁ ꯑꯩꯅ ꯈꯜꯂꯤꯖꯦ ꯃꯦꯁꯤꯅ ꯂꯧꯕꯤꯕ ꯁꯤꯅꯦꯕ ꯔꯣꯅꯥꯜꯗꯣꯖꯦ ꯌꯥꯝ ꯅꯨꯡꯁꯤꯗꯦꯕ ꯑꯩ
ꯑꯩꯖꯨ ꯃꯦꯁꯤꯅ ꯂꯧꯕꯗꯤ ꯌꯥꯏ ꯃꯦꯁꯤꯅ ꯂꯧꯕ ꯄꯥꯝꯃꯦ ꯑꯩꯖꯨ
ꯔꯣꯅꯥꯜꯗꯣꯗꯣ ꯅꯨꯄꯤ ꯆꯣꯛ ꯃꯟꯗꯅ ꯄꯨ ꯑꯗꯨꯒ ꯀꯅꯥ ꯀꯔꯤꯕ ꯔꯣꯅꯥꯜꯗꯣꯁꯦ ꯀꯩꯅꯣ ꯇꯧꯋꯤ ꯃꯥꯏ ꯅꯨꯄꯤ-ꯗꯣ ꯂꯧꯕꯗꯒꯤ ꯃꯥꯡꯉꯥꯕꯅꯤ
ꯕꯣꯜꯒ ꯑꯝꯇ ꯍꯩꯔꯛꯇ꯭ꯔꯕꯅꯤ
ꯍꯌꯦꯡꯗꯤ ꯌꯦꯡꯉꯥꯁꯤ ꯄꯨꯡ ꯃꯥꯄꯟꯅꯤꯅꯥ ꯊꯦꯡꯉꯗꯤ ꯇꯜꯂꯦ ꯍꯧꯖꯤꯛꯕꯣꯟ ꯅꯨꯡꯉꯥꯏꯕ ꯇꯥꯏꯃꯤꯡ ꯌꯧꯔꯛꯑꯅꯤ
ꯀꯅꯥꯒꯅꯣ ꯀꯅꯥꯒꯅꯣ ꯅꯪ ꯉꯁꯥꯏ ꯇꯥꯍꯧꯕꯗꯨꯕꯣ
ꯄꯣꯔꯇꯨꯒꯥꯜꯒ ꯐ꯭ꯔꯥꯟꯁꯀꯥ ꯇꯥꯏ ꯍꯥꯏꯕꯒꯨꯝ ꯍꯥꯏꯗ
ꯄꯣꯔꯇꯨꯒꯜꯒꯥ ꯐ꯭ꯔꯥꯟꯁꯀꯥꯕꯨꯗꯤ ꯇꯥꯔꯅꯤꯕ ꯀꯩꯅꯣꯗꯗꯤ ꯎꯝ ꯀ꯭ꯋꯥꯇꯔ ꯐꯥꯏꯅꯦꯜꯗꯗꯤ ꯑꯠꯇꯦ ꯄꯣꯔꯇꯨꯒꯜꯗꯤ ꯐ꯭ꯔꯦꯟꯁꯀꯥ ꯁꯥꯟꯅꯒꯗꯕ ꯑꯃ ꯋꯥꯠꯂꯤ ꯔꯥꯎꯟ ꯁꯤꯛꯁꯇꯤꯟ ꯁꯥꯟꯅ ꯅꯤꯕ
ꯎꯝ
ꯐ꯭ꯔꯥꯟꯁꯅꯦꯕ ꯔꯥꯎꯟ ꯀꯩꯅꯣ ꯔꯥꯎꯟ ꯁꯤꯛꯁꯇꯤꯟ ꯁꯥꯟꯅꯒ꯭ꯔꯒ ꯀꯩꯅꯣ ꯆꯪꯈ꯭ꯔꯤꯁꯦ ꯀ꯭ꯋꯥꯇꯔ ꯐꯥꯏꯅꯦꯜ ꯆꯪꯒꯔꯤꯁꯦ ꯄꯣꯔꯇꯨꯒꯜ ꯐ꯭ꯔꯦꯟꯁꯀꯥ ꯁꯥꯟꯅꯒꯗꯕ ꯋꯥꯠꯂꯤ ꯐ꯭ꯔꯦꯟꯁꯇꯨ ꯀꯥ ꯇꯥꯔꯗꯤ ꯃꯥ ꯐ꯭ꯔꯥꯟꯁꯀꯥ ꯇꯥꯗꯣꯏꯅꯦꯕ ꯑꯗꯨꯗꯤ ꯏꯁ꯭ꯄꯦꯟꯗꯒ ꯀꯥ ꯇꯥꯗꯤ ꯐ꯭ꯔꯥꯟꯁꯇ ꯇꯥꯗꯣꯏꯕ
ꯎꯝ
ꯑꯗꯨ ꯑꯣꯏꯇꯥꯔꯒꯗꯤ ꯄꯩꯁꯥ ꯊꯥꯅꯤꯡꯗ꯭ꯔꯣ
ꯊꯥꯅꯤꯡꯉꯤ ꯃꯤꯁꯤꯅ ꯀꯥꯔꯅꯤ ꯃꯤꯁꯤꯗ ꯑꯗꯨꯝ ꯊꯥꯅꯤ
ꯑꯗꯨꯅꯦ ꯑꯩꯖꯨ ꯑꯝꯇ ꯊꯥꯅꯤꯡꯉꯦꯕ ꯀꯥꯒꯗꯕ ꯀꯥꯒꯗꯕ ꯈꯜꯂꯒ ꯑꯗꯨ ꯃꯣꯏ ꯄꯩꯁꯥ ꯀꯨꯊꯥꯗꯣ ꯃꯣꯏꯒꯤ ꯎꯝ ꯀꯩꯅꯣꯗ ꯑꯩ ꯃꯃꯥꯡꯗ ꯃꯦꯁꯤꯒꯤ ꯊꯥꯕ ꯀꯥꯟꯗ ꯀꯔꯤ ꯃꯦꯁꯤ ꯍꯣꯏꯅ ꯑꯗꯨꯝ ꯀꯥꯔꯤꯅꯤꯗꯅ ꯑꯗꯨ ꯑꯣꯏ ꯇꯔꯥꯒꯖꯨ ꯀꯩꯅꯣ ꯇꯧꯕ ꯌꯥꯗꯕꯅꯦ ꯄꯩꯁꯥꯗꯣ ꯐꯪꯗꯦꯕ ꯃꯣꯏꯒꯤ ꯅꯥꯏꯟꯇꯤ ꯃꯤꯅꯤꯠꯁ ꯑꯍꯥꯟꯕꯒꯤ ꯅꯥꯏꯟꯇꯤ ꯃꯤꯅꯤꯠ ꯁꯥꯟꯅꯕꯗꯣ
ꯎꯝ
ꯑꯗꯨꯒꯤ ꯃꯇꯝꯗꯨꯗ ꯃꯣꯏꯗꯣ ꯗ꯭ꯔꯣ ꯆꯠꯈꯤ ꯇꯥꯔꯒꯗꯤ ꯄꯩꯁꯥ ꯐꯪꯗꯦꯕ ꯃꯣꯏ ꯑꯦꯛꯁꯇ꯭ꯔꯥ ꯇꯥꯏꯝ ꯍꯥꯞꯄꯛꯄ ꯀꯥꯟꯗ ꯄꯩꯁꯥ ꯀꯩꯅꯣ ꯄꯩꯁꯥꯗꯣ ꯃꯣꯏꯅ ꯀꯥ ꯇꯥꯔꯁꯨ ꯑꯦꯛꯁꯇ꯭ꯔꯥ ꯇꯥꯏꯝꯒꯤ ꯑꯣꯏꯅꯗꯤ ꯄꯩꯁꯥꯗꯣ ꯂꯩꯇ꯭ꯔꯦꯕ ꯑꯗꯣ ꯃꯣꯏ ꯅꯥꯏꯠꯇꯤ ꯃꯤꯅꯤꯠꯁꯇꯨꯗ ꯃꯣꯏꯅ ꯀꯥꯖꯍꯧ ꯇꯥꯔꯒꯗꯤ ꯒꯣꯜꯗꯣ ꯍꯦꯜꯍꯧ ꯇꯥꯔꯒꯗꯤ ꯑꯗꯨꯝ ꯄꯩꯁꯥꯗꯣ ꯐꯪꯅꯤꯕ
ꯎꯝ
ꯑꯗꯨꯅꯤ ꯀꯥꯀꯥꯟꯗ ꯄꯩꯁꯥꯖꯦ ꯑꯗꯨ ꯍꯥꯐ ꯌꯧꯔꯛꯄ ꯀꯥꯟꯗ ꯃꯤꯅ ꯂꯩꯖꯔꯒꯦꯅ ꯍꯥꯏꯔꯛꯑꯕꯅꯦꯕ ꯑꯩꯒꯤꯗꯣ ꯑꯗꯨ ꯍꯥꯐꯇ ꯀꯩꯅꯣ ꯇꯧꯋꯦꯕ ꯃꯃꯥꯡꯒꯤ ꯀꯔꯤ ꯋꯥꯔꯜ ꯀꯞꯇꯗꯤ ꯀꯔꯤ ꯍꯥꯐ ꯇꯨꯗ ꯃꯦꯁꯤ ꯍꯣꯏ ꯇꯤꯝꯅ ꯀꯩꯅꯣ ꯇꯧꯋꯦꯕ ꯑꯅꯤꯔ ꯒꯣꯜ ꯑꯅꯤꯔ ꯀꯩꯅꯣꯝ ꯆꯟꯒꯤꯕ ꯑꯩꯅ ꯈꯜꯂꯤꯖꯦ ꯒꯣꯜ ꯑꯅꯤ ꯆꯟꯒ꯭ꯔꯕꯅꯤꯅ ꯀꯩꯁꯨ ꯍꯟꯗꯣꯛꯄꯁꯨ ꯉꯝꯃꯔꯣꯏꯗꯕ ꯖꯤꯕꯨꯣꯅ ꯈꯜꯂꯒ ꯃꯤꯅ ꯂꯩꯒꯦ ꯍꯥꯏꯕꯗꯨꯁꯨ ꯂꯩꯍꯟꯗ꯭ꯔꯦ ꯑꯗꯨꯒꯗꯤ ꯇꯥ ꯐ꯭ꯔꯥꯟꯁꯅ ꯁꯦꯀꯦꯟ ꯍꯥꯞꯇꯒꯤ ꯅꯩꯕꯅꯤꯃꯤ
ꯑꯗꯨꯗꯔ ꯃꯥꯡꯖꯔꯦ
ꯃꯥꯡꯖꯗꯗꯤ ꯑꯩꯁꯨ ꯏꯃꯥꯟꯅꯕꯤꯗꯒ ꯑꯦꯁ ꯃꯦꯁꯤꯅ ꯀꯥꯔꯦ ꯑꯩ ꯑꯆꯥꯄꯣꯠ ꯀꯣꯡꯗꯣꯏꯅꯤ ꯀꯥꯏꯅꯒ ꯍꯥꯏꯗꯣꯛ ꯎꯔꯦ ꯑꯗꯨꯒ ꯄꯩꯁꯥꯗꯣ ꯁꯤꯀꯤ ꯐꯪꯗ꯭ꯔꯦ ꯑꯩꯒꯤꯗꯨꯁꯨ ꯌꯥꯎꯅ ꯑꯗꯨꯝ ꯃꯥꯡꯉꯦ
ꯑꯗꯨꯅꯤ ꯑꯗꯣ ꯊꯥꯅꯤꯡꯉꯗꯤ ꯀꯩꯅꯣꯁꯨ ꯂꯩ ꯍꯥꯏꯕꯅꯦꯕ ꯃꯥꯒꯤ ꯑꯦꯛꯁꯇ꯭ꯔꯥ ꯇꯥꯏꯝꯗ ꯑꯗꯨꯝ ꯍꯦꯟ ꯗꯣꯛꯑꯁꯨ ꯑꯗꯨꯝ ꯊꯥꯕ ꯌꯥꯕ ꯂꯩ ꯍꯥꯏꯕꯅꯦ
ꯎꯝ
ꯑꯗꯨ ꯊꯥꯅꯤꯡꯉꯗꯤ ꯊꯥꯁꯦ ꯑꯦꯞ ꯀꯩꯅꯣꯝꯃ ꯍꯥꯏꯕꯅꯦ ꯑꯩ ꯍꯪꯉꯛꯀꯦ ꯑꯗꯨꯒ ꯊꯥꯁꯦ
ꯊꯥꯁꯦ ꯊꯥꯁꯦ
ꯑꯗꯨ ꯐꯥꯎꯔꯣꯏꯗꯕ ꯃꯥꯟꯕꯗꯒ